ꯌꯥꯗꯦ ꯅꯪꯉꯉꯣꯟꯗ ꯃꯤꯅꯤ ꯀꯌꯥ ꯇꯔꯃꯦ
ꯀꯩꯕ ꯈꯥꯡꯗꯦ ꯑꯌꯨ ꯍꯣꯗꯦ
ꯎꯝ ꯑꯇꯧꯕ ꯃꯤꯗꯨꯅꯗꯤ ꯖꯦꯔꯣ ꯂꯩꯗꯣꯏꯅꯦꯕ ꯇꯧꯗꯕ ꯃꯤꯗꯨꯅ ꯖꯦꯔꯣ ꯑꯣꯏꯗꯣꯏꯕ
ꯑꯣ ꯑꯣ ꯁꯚꯦꯟ ꯁꯦꯚꯦꯟ ꯍꯟꯗ꯭ꯔꯦꯗ ꯀꯌꯥꯅꯣꯝ ꯂꯩꯍꯧꯒꯅꯤ
ꯎꯝ ꯑꯩꯉꯣꯟꯗ ꯖꯦꯔꯣꯜ ꯂꯩꯌꯦꯦꯕ ꯑꯗꯨꯏꯒꯤꯅꯦ ꯈꯪꯗꯦ ꯌꯥꯝ ꯅꯨꯡꯉꯥꯏꯕꯅꯦ ꯇꯥꯎꯑꯣ ꯑꯗꯨ ꯑꯣꯏꯗ ꯐꯤ ꯁꯥꯕꯒ ꯇꯥꯕꯗꯗꯤ ꯆꯞ ꯆꯥꯟꯅꯔꯗꯕꯅꯦ
ꯎꯝ ꯇꯥꯔꯥꯗꯕꯟ
ꯌꯥꯝ ꯅꯨꯡꯉꯥꯏ ꯅꯨꯡꯉꯥꯏꯕ ꯂꯩꯕꯅꯦ ꯇꯦꯠꯇꯤ ꯑꯗꯨꯅ ꯍꯥꯏꯗꯤ ꯍꯦꯔꯣꯅꯤꯒꯨꯝꯕ ꯁꯥꯗꯤ ꯐꯒꯗꯅꯦ ꯍꯥꯏꯕ ꯍꯦꯔꯣꯅꯤꯒꯤ ꯃꯃꯥꯗ ꯄ ꯁꯥꯗꯣꯏꯗꯣ ꯄꯥꯛꯇꯧ ꯃꯥꯟꯗ ꯍꯥꯏꯕꯩꯗꯤ ꯃꯥꯅ ꯃꯣꯇꯣꯟꯒꯨꯝꯕ ꯃꯨꯁꯥꯔꯗꯤ ꯄꯛꯀꯗꯕ ꯃꯃꯥꯟꯅꯕꯤꯄꯤ ꯃꯨꯁꯥꯕꯨꯗꯤ ꯄꯛꯇꯧ ꯃꯥꯟꯗꯦ
ꯇꯗꯤꯗ ꯍꯥꯎꯁꯥꯕ ꯑꯣꯏꯌꯦꯦ
ꯍꯥꯎ ꯁꯥꯗꯧꯅꯠꯇꯃꯤ ꯃꯥ ꯕꯥꯃꯣꯜ ꯅꯨꯄꯤ ꯁꯥꯗꯣꯏꯅꯦꯃꯤ ꯑ ꯃꯥꯅ ꯀꯩꯅꯣ ꯁꯥꯗ ꯍꯣꯏ ꯍꯥꯎ ꯁꯥꯗꯣ ꯑꯗꯨꯒ ꯍꯥꯎꯒꯤ ꯐꯤꯔꯣꯞ ꯀꯣꯟꯅ ꯁꯠꯂꯛꯇꯣꯏꯕ ꯑꯥ ꯔꯥꯏꯖꯟ ꯆꯥꯛꯆꯥꯗꯥ ꯀꯧꯔꯤ ꯊꯣꯂꯥ ꯏꯃꯥ ꯏꯕꯦꯃ ꯆꯠ
ꯆꯛ ꯆꯥꯗ꯭ꯔꯤꯕꯣ
ꯆꯗ꯭ꯔꯤꯗ ꯑꯁ ꯈꯪꯗꯦꯗ ꯕꯕꯥ ꯆꯥꯛ ꯆꯔꯁꯦ ꯂꯥꯛ ꯑꯣ ꯌꯦ ꯇꯥꯔꯣ ꯅꯨꯡꯉꯥꯏꯕꯅꯦ ꯐꯣꯟ ꯊꯝꯕꯁꯨ ꯌꯥꯔꯣꯏ ꯑꯩꯅ ꯍꯥꯏꯗꯨꯗꯤ ꯄꯤꯛ ꯊꯣꯡꯉꯦꯅ
ꯑꯣ ꯍꯥꯏꯈꯤꯕꯅꯤ ꯀꯥꯎꯏꯤꯅꯦ
ꯑꯝ
ꯂꯥꯏꯖꯗꯤ ꯍꯟꯖꯥꯡ ꯃꯍꯥꯎ ꯑꯝꯇ ꯇꯪꯖꯗ꯭ꯔꯤꯕꯅꯤꯅꯦ
ꯎꯝ ꯀꯩꯅꯣꯗꯣ ꯃꯣꯏꯗꯣ ꯅꯨꯄꯥꯁꯤꯡꯗꯣ ꯈꯪꯕ꯭ꯔꯥ ꯍꯥꯎ ꯀꯩ ꯉꯇ ꯑꯅꯧꯕ ꯉꯥꯛꯇ ꯁꯥꯕꯅꯦ ꯖꯦꯝꯁ ꯈꯛꯇꯅꯦ ꯑꯈꯪꯕ ꯑꯦꯛꯇ꯭ꯔꯦꯁ ꯌꯥꯎꯔꯤꯗꯣ ꯑꯇꯩ ꯑꯝꯇ ꯈꯪꯗꯦ ꯃꯁꯛ
ꯁꯦ ꯐꯤꯂꯝꯗꯣ ꯇꯦꯂꯔ ꯇꯧꯕ ꯍꯧꯔꯕꯕ
ꯐꯤꯂꯝꯗꯨꯣ ꯇꯦꯂꯔꯗꯤ ꯇꯧꯗꯣꯏꯔꯤ ꯍꯧꯖꯤꯛ ꯏꯟꯁꯇꯥꯒ꯭ꯔꯥꯝꯗꯅꯦ ꯃꯣꯏꯅꯅꯦ ꯐꯤꯂꯝ ꯅꯝꯕꯒꯤ ꯁꯅꯥ ꯍꯥꯏꯔ ꯊꯥꯡꯒꯠꯄꯅꯤ ꯂꯣꯏ ꯁꯥꯔꯤ ꯂꯩ ꯃꯤ ꯀꯌꯥ ꯇꯧꯕꯒꯤ ꯊꯒꯛꯄꯅꯤ ꯃꯣꯏ ꯔꯥꯁ ꯂꯤꯂꯥ ꯔꯥꯁ ꯂꯤꯂꯥ ꯁꯥꯟꯅꯕꯩꯁꯨ ꯊꯥꯒꯠꯂꯕꯅꯦ ꯃꯤꯒꯤ ꯍꯧꯖꯤꯛꯤ ꯇ꯭ꯔꯥꯏꯞ ꯅꯨꯄꯥꯗꯨꯅꯒ ꯑ ꯃꯣꯅꯥꯗꯨꯅꯒ ꯁꯪꯒꯣꯜ ꯇꯣꯡꯕꯗ ꯁꯤꯗꯤ ꯑꯗꯨꯗ ꯁꯒꯣꯠ ꯇꯣꯡꯕꯒꯤ ꯃꯥꯅꯒ ꯐꯥꯕ ꯂꯣꯏ ꯁꯥꯡꯒꯠ
ꯑꯣ ꯑꯣ ꯑꯃ ꯇꯨ ꯇꯦꯇꯦꯅ ꯇꯨꯒꯦ ꯇꯧꯕꯒꯤ ꯚꯥꯏꯔ ꯆꯠꯄꯗꯨꯔꯣ ꯍꯟꯇ
ꯑ ꯁꯪꯒꯣꯜꯗ ꯇꯣꯡꯉꯒ ꯆꯥ ꯅꯨꯄꯥ ꯁꯠꯄꯅꯣ ꯃꯃꯥꯡꯗ ꯂꯩꯕꯗꯣ
ꯑꯥ
ꯑꯗꯨꯗꯣ ꯑꯗꯨ ꯁꯤꯃꯥꯗꯣ ꯅꯝꯕꯩꯅꯦ ꯔꯥꯁ ꯂꯤꯂꯥ ꯁꯥꯟꯅꯅꯕ ꯑꯝꯗꯒ ꯃꯤ ꯃꯩꯔꯥꯕ ꯅꯪꯒ ꯆꯠꯂꯤꯗꯨ ꯎꯗ꯭ꯔꯣ ꯑꯗꯣ ꯑꯣ ꯏꯅꯁꯇꯥꯒꯝ ꯗ ꯊꯥꯒꯠꯄꯅꯦ ꯌꯦꯡꯉꯣ ꯂꯣꯏꯅ ꯃꯣꯏ ꯅꯝꯕꯒꯤ ꯐꯤꯂꯝ ꯏꯟꯗꯁꯇ꯭ꯔꯤꯗ
ꯅꯪꯒꯤ ꯑꯩꯗꯣ ꯑꯦꯀꯥꯎꯟ ꯍꯥꯡꯕ ꯌꯥꯔꯒꯦ ꯍꯦꯔꯣꯒꯤꯗꯤ ꯌꯥꯝ ꯁꯨꯅꯛꯑꯦ ꯀꯃꯥꯏꯅ ꯇꯧꯅꯣ ꯈꯪꯗꯦ ꯃꯥꯥꯏꯗꯤ
ꯈꯪꯗꯦ
ꯃꯥꯥꯗꯤ ꯃꯥꯥꯏ ꯅꯨꯄꯤꯒ ꯐꯥꯟꯅ ꯁꯥꯟꯕ ꯃꯂꯦ ꯋꯥꯔꯤ
ꯁꯥꯟꯅꯔꯝꯒꯅꯤ
ꯕꯦꯡꯒꯥꯂꯤ ꯌꯥꯎꯕ꯭ꯔꯕ ꯁꯤꯗ
ꯈꯪꯗꯤꯌꯦ
ꯑꯗꯨ ꯅꯈꯣꯏ ꯃꯥꯆꯥꯗ ꯍꯣꯡꯕ ꯂꯥꯛꯑꯝꯃꯦ ꯑꯩꯅ ꯃꯩꯇꯩ ꯃꯠꯇꯗ ꯈꯪꯗꯦꯒꯤꯗꯨꯗꯤ ꯈꯪꯗꯕꯩ ꯃꯤꯕ ꯇꯗꯕ ꯇꯗꯗꯤꯩꯅ ꯍ ꯃꯥꯁꯨ ꯐꯪꯉꯅꯤꯅꯦ ꯍꯥꯏꯦꯕꯅꯤ
ꯅꯦ ꯕꯦꯇꯣꯜ ꯍꯣꯏꯗ ꯍꯪꯉꯣ ꯍꯥꯏꯌꯣ
ꯑꯗꯨꯅꯦ ꯑꯩꯅ ꯍꯥꯏꯖ
ꯅꯣꯏꯕꯦꯗ꯭ꯔꯣ ꯅꯣꯏꯗꯤ ꯄꯩꯁꯥ ꯐꯪꯕ ꯍꯧꯕ ꯀꯨꯏꯔꯕ ꯃꯣꯏꯗꯤ ꯄꯩꯁꯥ ꯂꯤꯁꯤꯡ ꯍꯦꯟꯅ ꯐꯪꯉꯦ ꯍꯥꯏꯕꯅꯦ
ꯍꯦꯔꯣꯗ ꯂꯨꯄ ꯌꯥꯡꯈꯩ ꯗꯪ ꯆꯪꯉꯤꯗꯣ ꯀꯩꯒꯤꯅꯣ ꯃꯥꯏ
ꯁ ꯕꯤꯅ ꯅꯍꯥꯟꯅ ꯐꯣꯟ ꯇꯧꯔꯛꯝꯃꯕꯅꯦ ꯑꯩꯉꯣꯟꯗ ꯅꯪ ꯍꯥꯞꯄꯕꯣ ꯐꯣꯟ ꯇꯧꯔꯛꯀꯦꯅ ꯉꯁꯥꯏ ꯇꯧꯋꯦ ꯍꯣꯔ ꯅꯨꯡꯗꯥꯥꯡ ꯇꯧꯁꯦ ꯍꯧꯖꯤꯛꯇ ꯊꯕꯛ ꯈꯤꯇ ꯆꯤꯜꯂꯦ ꯍꯥꯏꯔꯝꯕꯅꯤ
ꯈꯄꯅꯖꯣ ꯍꯥꯄꯦ ꯍꯥꯏꯕꯅꯦ
ꯑꯥ
ꯌꯦꯂꯕꯦꯝ ꯃꯖ ꯍꯥꯀꯥꯏꯗꯅꯦ
ꯀꯅꯥꯥꯟꯇ ꯇꯥꯔꯌꯦ ꯂꯣꯁꯄꯤꯒ ꯊꯥꯕ ꯌꯥꯗꯌꯦ ꯀꯩꯕꯥ
ꯅꯥꯕꯤ ꯃꯖꯥ ꯄꯦ ꯍꯥꯏꯗꯅꯦ
ꯆꯥꯕꯅꯦ
ꯎꯝ
ꯃꯣꯏ ꯃꯃꯥ ꯍꯥꯄꯦ ꯍꯥꯏꯕ ꯃꯣꯏ ꯁꯤꯖꯤꯅꯕ ꯀꯨꯏꯍꯦ ꯃꯣꯏꯗꯤ ꯃꯣꯏ ꯄꯩꯁꯥ ꯄꯁꯥꯗ ꯃꯣꯍꯤ ꯄꯁꯥ ꯊꯥꯟꯗꯤ
ꯎꯝ ꯃꯣꯏ ꯆꯪꯦ ꯍꯥꯏꯕ꯭ꯔꯗ ꯃꯣꯏ ꯂꯨꯄꯥ ꯀꯌꯥꯨꯁ
ꯆꯪꯉꯦ ꯍꯥꯏꯕꯅꯤ ꯕꯥꯕꯤꯍꯣꯏ ꯉꯔꯥꯡ ꯉꯁꯤ ꯂꯨꯄꯥ ꯆꯥꯇꯔꯦꯠꯃꯨꯛ ꯆꯪꯉꯦ ꯍꯥꯏꯕꯅꯤ
ꯀꯣꯏ ꯏ ꯋꯥꯂꯤ ꯐꯅꯋꯥꯏꯁ ꯅ ꯇ ꯃꯣꯏ
ꯈꯥꯎꯒꯦ
ꯑꯗꯨ ꯋꯥꯔꯤꯇꯛ ꯁꯥꯟꯅꯗꯕ
ꯑꯣꯏꯔꯝꯅꯤꯌꯦ ꯈꯪꯗꯦ ꯑꯗꯨ ꯈꯪꯗꯦꯆꯦ ꯨꯕꯤꯖꯥꯟ ꯉꯁꯥꯏ ꯀꯩꯅꯣ ꯁꯨꯔꯀꯥꯟꯗ ꯍꯥꯏꯕꯗꯣ ꯑꯗꯨ ꯁꯨꯔꯀꯥꯟꯗ ꯍꯥꯏꯔꯛꯑꯣ ꯃꯤꯡꯗꯨꯒ ꯐꯣꯟ ꯅꯝꯕꯔꯗꯨꯒ ꯊꯥꯒꯠꯈꯤꯗꯣꯏꯅꯤ ꯍꯥꯏꯔꯦ ꯑꯗꯨꯒ ꯃꯥꯒꯤ ꯄꯩꯁꯥ ꯑꯌꯥꯝꯕꯒꯤꯗꯣ ꯑꯗꯨꯒꯤꯗꯣ ꯇꯧꯁꯦ ꯍꯥꯏꯔꯛꯄꯅꯦ
ꯎꯝ ꯑꯗꯨꯅꯦ ꯑꯗꯨꯅꯦ ꯑꯩꯏꯇꯥꯅ ꯑꯃꯨꯛ ꯍꯥꯏꯅꯤ ꯑꯦꯀꯥꯎꯟꯗ ꯄꯩꯁꯥ ꯑꯃꯨꯛ ꯀꯛꯈꯤꯁꯤꯅ ꯍꯌꯦꯡꯋꯥꯏ
ꯍꯣꯏ ꯑꯗꯨ ꯍꯥꯏꯕꯨꯗꯤ ꯍꯥꯏꯕꯅꯤ ꯑꯗꯣ ꯀꯛꯇꯤ ꯀꯛꯇꯕꯅꯤꯀꯣ ꯍꯥꯏꯔꯛ ꯆꯤꯊꯨ ꯆꯥꯅ ꯍꯥꯏ ꯏꯗꯤ ꯍꯅ ꯃꯅꯦ ꯀꯁꯤ ꯀ ꯇꯅꯤ ꯀꯦ ꯃꯦꯒ ꯑꯅꯤꯍꯨꯝ ꯁꯨꯗ꯭ꯔꯣ
ꯍ
ꯑꯗꯨ ꯁꯤꯖꯤꯟꯅꯔꯣꯏꯗꯕ ꯑꯃ ꯀꯥꯎ ꯍꯥꯞꯆꯟꯈ꯭ꯔ ꯂꯣꯏꯔꯦ
ꯑꯗꯨꯅꯤ ꯑꯩꯁꯨ ꯑꯗꯨꯃꯥꯏꯅ ꯈ ꯌꯨꯀꯣꯗ ꯍꯥꯞꯄ ꯂꯣꯏꯔꯦ ꯌꯨꯀꯣ ꯕꯦꯂꯦꯟꯁ ꯑꯦꯀꯥꯎꯟ ꯌꯥꯎꯗꯦ ꯑꯗꯨ ꯊꯝꯃꯒ ꯑꯗꯨꯣꯏꯔꯦ ꯍꯥꯞ ꯌꯥꯛꯅꯤ
ꯑꯩꯁ ꯔꯨꯔꯦꯜ ꯍꯥꯞꯆꯤꯟꯗꯣꯏꯅꯦ ꯑꯩꯗꯤ ꯑꯍꯨꯝꯅꯦ ꯂꯩꯔꯤꯁꯦ
ꯀꯦꯅꯦꯔꯥꯗꯤ ꯁꯤꯖꯤꯟꯅꯩꯌꯦꯕ ꯁꯃꯥꯏꯅ ꯇꯧꯈꯦ
ꯆꯠꯖꯔꯔꯤꯕꯣ
ꯊꯣꯏ ꯃꯥꯔꯣꯏ ꯃꯣꯏꯗꯤ ꯑꯦꯀꯥꯎꯝ ꯄꯔꯗꯤ ꯃꯣꯏꯁꯨ ꯌꯥꯒꯗꯧ
ꯀꯦꯍꯦꯟꯅ ꯍꯥꯞꯇ꯭ꯔꯤꯕꯣ
ꯍꯣꯏ ꯍꯥꯞꯆ ꯍꯅ ꯍꯥꯄꯦꯅꯤ ꯎꯝ ꯕꯦꯡꯒꯥꯂꯤꯗ ꯑꯗꯨ ꯌꯥꯎꯋ ꯑꯣꯏꯌꯦꯅꯤ ꯑꯝꯇ
ꯌꯦꯡꯉꯣ ꯌꯦꯡꯉꯣ
ꯃꯦꯘꯥꯂꯌꯥ ꯇꯅꯦꯕꯣ
ꯎꯝ ꯂꯏꯖꯗꯤ ꯆꯥꯛ ꯀꯩꯒꯦ ꯆꯥꯔꯤꯒꯦ
ꯍꯋꯥꯏꯗ ꯃꯨꯀꯥ
ꯍꯦꯔꯣꯑꯣꯗꯤ ꯑꯁ ꯃꯥꯦ ꯂꯨꯄꯥ ꯌꯥꯡꯈꯩ ꯆꯪꯅꯤꯗꯣ ꯐꯣꯟ ꯄꯥꯏꯅꯔ ꯂꯩꯕꯁꯨ ꯌꯥꯎ ꯍꯥꯏꯌꯦ ꯃꯥꯜꯂ ꯑꯗꯨꯏ ꯃꯥꯜꯂꯦ ꯑꯣꯏꯁ ꯅ ꯀꯣꯟ ꯃꯅꯦ ꯑꯗꯨ ꯄꯥꯏ ꯂꯩ ꯀꯉꯗꯕꯤꯗ
ꯑꯗꯨꯗꯤ ꯌꯥꯔꯝꯒꯗ꯭ꯔꯣ
ꯀꯔ ꯆꯂ ꯑ
ꯗꯣꯂꯔ ꯑꯅꯤꯅ ꯂꯨꯄꯥ ꯌꯥꯡꯈꯩ ꯑꯣꯏꯕ꯭ꯔꯥ ꯍꯥꯏꯁꯦ
ꯃꯥ ꯍꯒꯝꯗꯧꯅ ꯃꯥꯔꯦ ꯐ ꯌꯥꯝ
ꯀꯩꯅꯣ ꯑꯗꯨꯗꯤ ꯃꯣꯏ ꯀꯩꯅꯣ ꯗꯣꯂꯔ ꯇꯔꯥꯅ ꯂꯨꯄꯥ ꯀꯌꯥꯅ
ꯊꯖꯗ ꯑ ꯁꯣꯏꯕꯅ ꯍꯧꯖꯤꯛꯀꯤ ꯀꯣꯝꯗ ꯃꯣꯏ ꯃꯊꯟꯇ ꯀꯛꯆꯩꯅ ꯁꯥꯥꯕ
ꯎꯝ ꯃꯥꯅꯦ
ꯅꯪ ꯀꯩꯁꯨꯨꯔꯒ
ꯑꯩ ꯑꯃꯇ ꯉꯥꯏꯔꯑꯦ ꯁꯤꯅ ꯂꯣꯏꯔꯝꯃꯅꯤ ꯅꯪꯁꯨ ꯁꯤꯅ ꯂꯣꯏꯔꯝꯃꯅꯤ ꯆꯞ ꯃꯥꯟꯅꯝꯒꯅꯤꯍꯦꯛ
ꯋꯥꯂꯤ ꯑꯦ
ꯑꯁ ꯑꯩꯗꯤ ꯉꯛꯁꯦ ꯇꯦꯛꯇꯣꯔꯦꯕꯣ ꯅꯪ ꯑꯦ ꯄ ꯁꯥꯄ꯭ꯔꯣ
ꯐꯠꯇꯦꯒꯏ
ꯇꯥꯕ꯭ꯔꯣꯗꯣ
ꯁꯥ
ꯑꯩꯗꯤ ꯅꯨꯡꯉꯥꯏꯇꯦ ꯇꯥꯕ ꯑꯗꯨꯅ ꯅꯥꯀꯣꯡꯗꯝ ꯏꯌꯥꯔꯄꯤꯁ ꯑꯝꯇ ꯂꯩꯇꯕ ꯌꯥꯗ꯭ꯔꯦ
ꯗꯥꯥꯗꯝ ꯌꯥ ꯃꯅꯤ ꯆꯝ ꯆꯝ
ꯑꯗꯨꯅꯤ ꯀꯩꯅꯣ ꯋꯥ ꯈꯪꯉꯦ ꯑꯗꯨ ꯕꯖꯥꯔꯗ ꯌꯣꯟꯕꯗꯨꯗꯤ
ꯊꯥꯄꯤꯔ ꯍꯦꯅꯗꯤ ꯌꯥ
ꯄꯁꯟꯁꯁꯇꯦ ꯅꯪ ꯂꯩꯔꯣ ꯑꯩ ꯇꯥꯄꯤ ꯆꯥ ꯆꯕ ꯀꯅ ꯆꯅꯤꯡꯒꯤ
ꯑꯃ
ꯅꯣꯏ ꯃꯥꯅ ꯑꯩꯉꯣꯟꯗ ꯄꯆꯥꯝ ꯄꯤꯅꯤ ꯍꯥꯏꯕꯅꯦ ꯑꯗꯨꯒꯤ ꯄꯩꯁꯥꯗꯨꯅ ꯂꯩꯔꯛꯑꯣ ꯐꯥꯒꯤ ꯅꯠꯇꯦ ꯑꯩ ꯑꯝꯇ ꯂꯩ ꯄ꯭ꯔ
ꯎꯝ ꯃꯇ ꯇꯥꯕꯁꯤꯅ ꯍꯥꯏꯌꯣ ꯎꯝ ꯄꯖꯥꯕꯤꯤꯗꯧ ꯂꯩ ꯎꯝ
ꯇꯦꯡꯈꯨ ꯃꯥꯇꯦ ꯃꯥꯔꯒ ꯆꯉ ꯑꯃꯅꯤꯅꯤ ꯑꯗꯨꯗꯣ ꯍꯌꯦꯡ ꯏꯅꯝꯃꯗ ꯄꯤꯈꯣ ꯑꯗꯨꯒ ꯑꯩꯒꯤ ꯑꯄꯤꯤꯁ ꯑꯃ ꯂꯩꯍꯜꯂꯣ
ꯅ ꯅꯃꯣꯟꯗ ꯄꯁꯥꯇꯤꯒꯗꯕ ꯂꯩꯌꯦ ꯑꯗꯨ ꯄꯤꯔꯣ ꯁꯔ ꯑꯗꯣ ꯃꯨꯟ ꯃꯌꯥꯗꯨꯗ ꯑꯅꯤꯔꯛ ꯑꯍꯨꯝꯂ ꯇꯧꯕ ꯌꯥꯗꯤ ꯌꯥꯗꯕꯅꯤꯅ ꯁꯥ ꯂꯩ ꯆ ꯂꯗ ꯄꯁꯥ ꯂꯩꯅꯤ ꯆꯅꯤ
ꯅꯪ ꯂꯩꯔꯝꯅꯤ ꯀꯩꯅꯣ ꯃꯄꯥ ꯆꯥꯝꯃꯗꯨꯗꯤ
ꯎꯝ ꯈꯔ ꯇꯥꯡꯕ ꯑꯃ ꯂꯩꯌꯨ
ꯈꯔ ꯇꯥꯡꯕꯒ ꯄꯥꯝꯗꯦ ꯍꯧꯖꯤꯛ ꯄꯩꯁꯥ ꯂꯩꯇꯦ ꯂꯨꯄꯥ ꯆꯥꯝꯕꯤꯕꯗꯣ ꯄꯥꯝꯃꯦ ꯑꯩꯗꯤ
ꯎꯝ ꯎꯝ ꯐꯥꯔꯖꯋꯦ
ꯀꯌꯥ ꯆꯠꯂꯒꯦ
ꯅꯤꯄꯥꯟ ꯆꯠꯂꯦ ꯃꯣꯏꯗꯣ ꯂꯨꯄꯥ ꯌꯥꯡꯈꯩꯗꯣ ꯍꯦꯔꯣꯏꯗꯣ ꯆꯪꯉꯛꯀꯅꯤ ꯊꯥꯔꯒ ꯑꯦꯀꯥꯎꯟꯗꯣ ꯆꯪꯉꯛꯇꯄ ꯃꯥꯜꯂ ꯆꯪꯉꯔ ꯆꯪꯁꯤꯔ ꯍ
ꯆꯪꯉꯛꯀꯅꯤ ꯍꯥꯏꯕꯅꯤ ꯑꯗꯨꯝ ꯉꯁꯤ ꯅꯠꯇ꯭ꯔꯁꯨ ꯍꯌꯦꯡ ꯑꯣꯏꯔꯁꯨ ꯍꯧꯖꯤꯛ ꯑꯣꯏꯔꯁꯨ ꯑꯗꯨꯝ ꯆꯪꯉꯛꯀꯅꯤ ꯍꯥꯏꯄꯅꯤ
ꯊꯃꯕꯨ ꯆꯕꯨꯗꯤ ꯌꯥꯝ
ꯈꯨꯗꯛꯇ ꯆꯪꯉꯛꯇ꯭ꯔꯁꯨ ꯑꯗꯨꯝ ꯆꯪꯉꯛꯀꯅꯤ ꯍꯥꯏꯕꯅꯦꯕ
ꯗꯨꯕꯨꯗꯤ ꯐꯩ ꯑꯩ ꯃꯣꯅꯤꯁꯥꯒ ꯀꯩꯅꯣꯒ ꯍꯥꯞꯐꯟꯗꯕ ꯌꯥꯗꯕꯗꯤ ꯁꯤꯃꯅꯤ
ꯒ ꯃ ꯇꯧꯔꯛꯄ ꯉꯥꯏꯕꯗꯣ ꯑꯗꯨꯅꯦ ꯌꯥꯝ ꯇꯜꯂꯤꯁꯦ
ꯉꯥꯏ ꯍꯂꯒ
ꯑꯩ ꯁꯤꯗꯩꯗꯤ ꯃꯤꯅꯤꯠ ꯐꯥꯈ꯭ꯔꯒ ꯐꯣꯟ ꯄꯥꯛ ꯇꯧꯔꯔꯣꯏ ꯆꯤꯖꯨ ꯆ ꯆꯥꯁꯨ ꯃꯣꯏꯗꯤ ꯐꯣꯟꯗꯣ ꯄꯥꯛ ꯇꯧꯗꯦ ꯍꯥꯏꯞꯄꯅꯦ
ꯍꯒꯤ
ꯑꯃꯥꯡ ꯉꯁꯥꯏ ꯏꯕ ꯍꯥꯏꯕꯗꯣ ꯑꯗꯨ ꯑꯣꯏ ꯇꯧꯋꯦ ꯍꯥꯏꯗꯨꯗꯤ ꯃꯣꯏꯒꯤ ꯑꯗꯨ ꯀꯣꯜꯒꯤꯗ ꯄꯥꯛꯇꯧꯗ꯭ꯔꯦꯅ ꯍꯥꯏꯔꯛꯄꯅꯦ ꯍꯥꯏꯗꯤ
ꯑꯣ ꯁꯥꯄꯅꯥꯍꯣꯏꯁꯨ ꯏꯕꯗꯣꯏ ꯇꯧꯋꯦ ꯍꯥꯏꯕ꯭ꯔꯣ
ꯈꯪꯗꯦ ꯑꯗꯨꯗꯤ ꯑꯗꯨꯅꯦ ꯃꯤꯅꯤꯠ ꯋꯥꯟ ꯅꯥꯏꯟꯇꯤ ꯁꯨꯔꯀꯥꯟꯗ ꯅꯝꯕꯔꯗꯨꯒ ꯃꯤꯡꯁꯤꯒ ꯍꯥꯏꯔꯛꯑꯣ ꯃꯥ ꯇꯧꯔꯛꯀꯦ ꯍꯥꯏꯗꯨꯅꯤ
ꯎꯝ ꯀꯥ ꯀꯥ ꯁꯨꯗꯣꯏꯅꯣ ꯈꯪꯗꯦ ꯑꯩꯋꯣꯏꯕ ꯁꯨꯇꯤ ꯁꯨꯇꯤ ꯁꯨꯇꯤ ꯂꯩꯕ ꯅꯨꯃꯤꯠ ꯑꯩꯉꯣꯟꯗ ꯐꯖꯅ ꯇꯧꯖꯔꯁꯤ ꯅꯪ ꯑꯃꯨꯛ ꯊꯝꯃꯣ ꯑꯩ ꯑꯃꯨ ꯇꯧꯕ ꯅꯪ ꯑꯃꯨꯛ ꯊꯝꯃ ꯑꯃꯨꯛ ꯇꯧꯕ ꯇꯧꯔꯁꯤ
ꯎꯝ ꯑꯗꯨꯒ ꯀꯨꯟꯊ꯭ꯔꯥꯔꯛꯇꯣ ꯍꯦꯟꯇꯣꯛꯈ꯭ꯔꯀꯥꯟꯗ ꯑꯅꯧꯕ ꯃꯤ ꯑꯃꯨꯛ ꯈꯣꯝꯕ ꯑꯗꯨꯒ ꯃꯤꯗꯨꯅ ꯑꯃꯨꯛ ꯑꯗꯨꯝ ꯇꯧꯍꯜꯂꯛꯄ
ꯅꯨꯃꯤꯗ
ꯕꯦꯡ ꯑꯦꯀꯥꯎꯟ ꯍꯥꯡꯕꯁꯦ ꯀꯩꯅꯣ ꯇꯧ ꯄꯥꯟ ꯀꯥꯔꯗ ꯆꯪꯗꯥꯏꯅꯦ
ꯎ
ꯕꯦꯡ ꯑꯃꯒꯤꯒꯤ ꯕꯦꯡ ꯑꯦꯀꯥꯎꯟ ꯑꯇ ꯍꯥꯡꯉꯨꯁꯦ ꯑꯩꯅ ꯄꯥꯟ ꯀꯥꯔꯗ ꯆꯪꯕꯅꯦ ꯆꯪꯗ꯭ꯔꯁꯨ ꯍꯥꯡꯈꯕꯨꯗꯤ ꯑꯗꯣ ꯍꯌꯦꯡ ꯑꯃꯨꯛ ꯅꯧꯅ ꯀꯦ ꯋꯥꯏ ꯁꯤ ꯇꯧꯔꯒ ꯍꯥꯞꯆꯟꯅꯕꯗꯣ ꯇꯟꯗ꯭ꯔꯣ ꯍꯥꯢꯔꯒ ꯆꯠꯇ꯭ꯔꯤꯅꯤ
ꯄꯥꯛ ꯄꯔ ꯀ ꯆꯦꯅꯤꯗꯣ ꯍꯅ ꯄꯥꯏꯔ ꯔ ꯑꯁꯦ ꯌꯥꯝꯝꯅꯤ
ꯃꯥ ꯈꯪꯗꯦ ꯀꯩꯗꯧꯈ꯭ꯔꯕꯅꯣ
ꯎꯝ ꯇꯔꯥ ꯎꯝ ꯇꯔꯥꯁꯂ ꯑ ꯎꯝ
ꯂꯥꯏ ꯌꯦꯛꯄ ꯈꯔ ꯆꯪꯁꯤꯜꯂꯕꯣ ꯅꯣꯏ ꯃꯥꯗꯣ
ꯂꯗ ꯍꯧꯗꯤ ꯁꯨꯝꯃ ꯋꯥ ꯑ
ꯈꯪꯗꯦ ꯃꯣꯏ ꯏꯆꯤꯜ ꯏꯅꯥꯎꯕꯤꯅꯃ ꯍꯥꯏꯈꯤꯕꯅꯤ ꯑꯗꯨꯒꯤ ꯐꯤꯗꯨꯗꯤ ꯃꯄꯨ ꯂꯩꯇ꯭ꯔꯤ ꯅꯣꯏ ꯄꯥꯝꯃꯁꯨ ꯅꯣꯏ ꯑꯗꯨꯝ ꯂꯩꯖꯍꯧ ꯌꯥꯅꯤ ꯍꯥꯏꯕꯅꯦꯍꯦꯅꯃ
ꯑ ꯑꯦꯒ ꯐꯦ ꯊ ꯍ ꯊ ꯆ ꯀꯕꯥ ꯃꯤꯃ ꯌꯥꯝ ꯂꯩ ꯍꯥꯏ ꯀ
ꯍꯣꯏꯕ ꯗꯤꯃꯥꯝꯕꯨꯗꯤ ꯂꯩꯕ ꯗꯤꯃꯥꯕꯨꯗꯤ ꯂꯩꯕ ꯑꯗꯨꯗ ꯐꯤ ꯃꯌꯦꯛꯇꯣ
ꯎꯝ
ꯃꯊꯪꯗꯩꯗꯤ ꯂꯣꯏꯅ ꯃꯄꯨ ꯂꯣꯏ ꯂꯩꯔꯕ ꯍꯧꯖꯤꯛ ꯑꯩꯅ ꯁꯥꯏꯠꯁꯤꯒ ꯅꯪꯅ ꯁꯥꯏꯗꯇꯨꯒꯗꯪꯅꯦꯕ ꯍꯥꯡꯉꯤꯁꯦ
ꯐꯩꯅ ꯃꯁꯥꯂꯥꯒꯤ ꯆꯍꯤ ꯃ ꯄꯤꯒꯦ ꯆꯅꯗ ꯌꯥꯕ
ꯈꯪꯗꯦ
ꯎꯝ
ꯌꯥꯔꯑꯣꯍꯦ ꯃꯥꯗꯤ ꯌꯥꯗꯕꯅꯤ
ꯍꯣꯏ ꯍꯥꯏꯅꯨ ꯂꯥꯏ ꯌ ꯆꯉꯝꯒꯅꯦ ꯗ ꯂꯩ ꯃ ꯇꯒꯤ ꯃ ꯄꯨꯔꯦ ꯆ ꯍꯥꯏꯕ ꯒꯨꯅꯥꯕ ꯑꯗꯨ
ꯍꯣꯏ ꯑꯗꯨꯝ ꯄꯨꯈꯠꯂꯕꯨꯗꯤ ꯑꯗꯨꯝ ꯂꯧꯈꯤꯗꯕ ꯍꯥꯟꯅ ꯂꯣꯏꯅ ꯍꯥꯏꯖꯟꯅꯕ ꯍꯥꯏꯖ ꯈꯤꯇ ꯑꯣꯔꯗꯔ ꯇꯧꯁꯟꯅꯔꯛꯄ ꯂꯩꯗꯅ ꯑꯗꯨꯗꯤ ꯑꯣꯏꯗꯦꯕ ꯑꯗꯨꯒꯤ ꯃꯊꯪ ꯔꯤ ꯂꯣꯏ ꯂꯩꯔꯅꯤ
ꯎꯝ
ꯅꯪꯒꯤ ꯐꯤ ꯌꯥꯝ ꯐꯖꯩ ꯍꯥꯏꯕꯅꯦ ꯈꯨꯠꯁꯥꯒꯗꯣ ꯌꯥꯝ
ꯑꯈꫭꯏ‌ ꯃꯥꯏꯖ‌ꯦ ꯐꯤꯗꫭ ꯌꯥꯝ ꯐꯖꯩ ꯈꯨꯁꯗꯣ ꯌꯥꯝ ꯐꯖꯩꯕ ꯍꯔꯥꯎꯒ‌ꯦ ꯇꯧꯔꯦ
ꯅꯥꯀꯟ ꯈꯤꯇꯪ ꯌꯦꯛꯁꯜꯂꯒ ꯆꯪꯉꯝꯗ꯭ꯔꯗꯤ ꯑꯃꯨꯛ ꯍ‌ꯦꯟ ꯐꯖꯩ